ꯍꯜꯂꯣ
ꯗꯤꯁ ꯃꯟꯗꯤꯦ ꯑꯗꯨꯝ ꯋꯥ ꯉꯥꯡꯕ ꯇꯥꯔꯦꯀꯣ ꯃꯩꯇꯩꯂꯣꯟ
ꯍꯩꯈ꯭ꯔꯅꯤꯗ ꯑꯗꯨꯃꯥꯏꯅ ꯇꯧꯔꯗꯤ
ꯑꯩꯒꯤ ꯃꯦ ꯇꯥꯏ ꯂꯣꯟ ꯏꯟꯀ꯭ꯔꯔꯤꯁ ꯃꯦꯟ ꯂꯥꯏ ꯔꯅꯦ ꯅꯣꯏ ꯇꯥꯕꯗ ꯍꯥꯏꯈ꯭ꯔꯦꯀꯣ ꯑꯦ ꯅꯍꯥꯟꯗꯤ ꯌꯥꯝ ꯄꯪꯉꯦꯅ ꯑꯩꯈꯣꯏ ꯊꯕꯥꯛ ꯇꯥꯕ ꯃꯇꯝꯗꯁꯨ ꯍꯥꯏꯕꯗꯣ ꯅ ꯍꯥꯏ ꯊ ꯉꯝꯗꯕ ꯍꯥꯏꯁꯤꯔ ꯄꯨꯛꯅꯤꯡꯗ ꯂꯥꯏꯔꯤꯛꯇ ꯄꯣꯡꯊꯣꯛꯄ ꯉꯝꯗꯕ
ꯅꯤꯡꯅ ꯂꯩꯕꯗꯣ ꯐꯣꯡꯗꯣꯛꯄ ꯉꯝꯗꯕ
ꯆꯗꯤꯡꯗ ꯂꯩꯕꯗꯣ ꯐꯣꯡꯗꯛꯄꯉꯅꯒ ꯁꯤ ꯅꯨꯄꯥꯒꯤ ꯐꯣꯟꯁꯦ ꯄꯥꯏꯈꯥꯠꯄ ꯌꯥꯔꯦ
ꯀꯅꯥꯒꯤ ꯐꯣꯟ ꯄꯥꯏꯕ꯭ꯔꯥ ꯅꯪꯁꯦ
ꯊꯝꯂꯝꯝꯕ ꯑꯁꯤꯗ ꯑꯗꯨꯒꯤ
ꯑꯥ
ꯑ ꯌꯥ ꯇ ꯑꯣꯗ ꯊꯥꯡꯗꯦ ꯑꯩ ꯍꯣꯏ ꯁꯤꯡꯖꯨ ꯆꯥꯕ ꯃꯇꯝꯗꯣ ꯅꯪ ꯍꯥꯏꯌꯦꯅ ꯑꯗꯣ
ꯑ ꯃꯥ ꯀꯩꯅꯣ ꯎꯀꯥꯏ ꯆꯠꯄꯨꯔꯉꯁꯤ ꯁꯤ ꯇꯁ ꯊꯒꯠ ꯑꯗꯣ ꯃꯤꯉꯣꯟꯗ ꯄꯩꯁꯥ ꯄꯨꯔꯒ ꯋꯦꯗꯔꯁꯦ ꯌꯥꯗ꯭ꯔꯦ ꯍꯥꯏꯅ ꯐꯔꯛꯄꯗꯣ
ꯎꯝ ꯃꯥꯒꯤ ꯄꯩꯁꯥꯗꯣ ꯄꯤꯅꯤꯡꯗ꯭ꯔꯦꯗ ꯑꯩꯗꯤ
ꯁꯦꯟ ꯔꯁ ꯁꯤꯦꯔꯥ ꯈꯪꯗꯦ ꯃꯥꯒꯤ ꯅꯝꯕꯔ ꯕ꯭ꯂꯣꯛ ꯇꯧꯈ꯭ꯔꯥ ꯁꯤꯔꯥ ꯒꯦꯟ ꯇꯥꯗꯦ
ꯇꯈ ꯅꯪ ꯇꯈ꯭ꯔꯁꯨ ꯑꯩꯗꯤ ꯎꯄꯥꯏ ꯂꯩꯇ꯭ꯔꯦ
ꯅꯪꯒꯤ ꯐ꯭ꯔꯦꯟ ꯃꯉꯥ ꯃꯣꯏꯀꯥꯎ ꯑꯩꯣꯏ ꯑꯅꯤꯒꯤ ꯅꯪꯅ ꯄꯤꯕꯤꯌꯨ
ꯅꯪꯁꯨ ꯑꯩꯉꯣꯟꯗ ꯆꯦꯟꯕ ꯉꯝꯃꯣꯏꯅ
ꯀꯃꯥꯏꯅ ꯑꯩꯗꯤꯡꯉꯝꯃꯦ
ꯐꯔꯤꯌꯦ
ꯁꯄꯥꯏ ꯄꯥꯏ ꯂꯤꯁꯤ ꯆꯏꯅꯥꯅꯅꯤ ꯄꯧꯒ ꯎ ꯁꯣ ꯎꯁ ꯁꯥꯅꯤ ꯅꯣꯏꯅ ꯋꯥ ꯉꯥꯡꯁꯨ ꯉꯥꯡ ꯋꯥꯗꯤ ꯑꯃꯦ ꯍꯥꯏꯏꯒꯦ
ꯌꯥꯏ
ꯍ ꯍ ꯍ ꯍ ꯍ ꯇꯂꯦ
ꯅꯪꯒꯤꯗꯣ ꯀꯤꯌꯥ ꯁꯨꯈ꯭ꯔꯕ꯭ꯔꯣ ꯍꯧꯖꯤꯛ꯫
ꯄꯩꯁꯥꯔꯥ꯫
ꯎꯝ ꯅꯠꯇꯦ ꯄꯩꯁꯥꯒꯤ ꯋꯥ ꯅꯠꯇꯦꯍꯦ ꯫ ꯎꯝ꯫
ꯋꯥ ꯐꯝꯃ꯭ꯔꯒ ꯋꯥ ꯉꯥꯡꯕꯁꯨ ꯑꯗꯨꯝ ꯋꯥꯗꯤ ꯋꯥꯏꯌꯦꯀꯣ꯫
ꯐꯝ ꯐꯝꯃꯒ ꯋꯥꯢ ꯑꯁꯦꯡꯕ꯫ ꯃꯤꯗꯤ ꯖꯃꯨꯟ ꯎꯝ ꯖꯃꯨꯟꯒ ꯀꯩꯅꯣ ꯑ ꯎꯝ ꯁꯪꯒꯣꯝꯗꯣ ꯃꯍꯤ ꯃꯍꯤ ꯁꯦꯝꯃꯒ ꯊꯛꯄ ꯅꯠꯇ꯭ꯔꯣ꯫
ꯆꯥꯕ ꯐꯪꯗ꯭ꯔꯤꯌꯦ ꯃꯍꯥꯎ ꯈꯪꯗꯦꯗ꯫ ꯆꯥꯗꯤ ꯆꯥꯕ꯭ꯔꯥ ꯑꯗꯣ꯫
ꯖꯃꯨꯟꯒ ꯂꯁꯤ ꯊꯛꯃꯤꯟꯅꯕ
ꯎꯝ꯫
ꯄꯨꯛ ꯅꯥ ꯅꯥꯔꯒ ꯑꯗꯨꯝ ꯑꯣꯛ ꯑꯣꯛꯊꯣꯛꯄ꯫
ꯑꯣ ꯌꯥꯗꯕ ꯃꯥꯜꯂꯦ ꯑꯗꯨꯗꯤ꯫
ꯃꯤꯗꯤ ꯗꯨꯝ ꯆꯥꯅꯕ ꯅꯠꯇ꯭ꯔꯣ ꯅꯦ꯫ ꯑꯩꯅ ꯆꯥꯕ ꯌꯥꯗ
ꯑꯩꯒꯤ ꯗꯨꯀꯥꯟ ꯃꯄꯥꯟꯗ ꯀꯩꯅꯣ ꯆꯃꯨꯟ ꯑꯗꯣ ꯌꯥꯃꯨꯟ ꯌꯣꯜꯂꯝꯃꯦꯕ ꯉꯁꯤ ꯑꯗꯨꯕꯨ ꯆꯥꯅꯤꯡꯉꯥꯏ ꯑꯃꯨꯛꯀ ꯀꯤꯕ꯫
ꯌꯥꯏ ꯌꯥꯏ ꯗꯨꯁꯨ ꯌꯥꯏ꯫
ꯀꯔꯤ ꯇꯧꯔꯒ ꯂꯩ
ꯀꯔꯤꯁꯨ ꯇꯥꯎꯗꯦꯗ ꯑꯗꯨꯝ ꯇꯨꯝꯔꯒ ꯂꯥꯛꯌꯦ ꯑꯩꯈꯣꯏꯒꯤ
ꯏꯁꯃꯤꯗꯤ ꯇꯨꯝ ꯇꯨꯝꯂꯒ ꯐꯪꯈ꯭ꯔꯅꯤ ꯀ‍ꯣ ꯏꯅꯥꯈꯨꯟꯈ꯭ꯔꯅꯤ ꯀ‌ꯣ
ꯑꯩ ꯇ ꯇꯒꯅ ꯍꯥꯏꯅ ꯄꯩꯁꯥꯔ ꯄꯦꯗꯤ ꯑꯗꯨꯝ ꯌꯥꯏꯦ ꯍꯣꯏ ꯊꯕꯥꯛ ꯇꯧꯗ꯭ꯔꯁꯨ
ꯑꯗꯨ ꯇꯨꯡꯁꯤꯜꯂꯣ ꯑꯗꯨꯒ ꯑꯩꯈꯣꯏꯒꯤ ꯁꯅꯥ ꯁꯅꯥꯒꯤ ꯑꯔꯤꯡꯗꯣ ꯁꯥꯕꯁꯦ
ꯌꯥꯏꯑꯦ ꯌꯥꯝ ꯄꯥꯝꯕꯗꯣ ꯑꯏꯅꯥ
ꯁꯦꯡꯕ ꯅꯥꯟ ꯅꯠꯇꯦ ꯅꯪꯅ ꯁꯟ ꯑꯅꯤ ꯑꯍꯨꯝ ꯍꯥꯏꯕꯗꯣ ꯑꯗꯨꯒꯨꯝꯕꯗꯣ ꯀꯌꯥ ꯀꯌꯥ ꯑꯣꯏꯕꯒꯦꯔꯣꯀꯣ ꯁꯟ ꯑꯅꯤ ꯑꯍꯨꯝꯗ
ꯀꯔꯤ ꯁꯥꯟ꯭ꯔꯣ ꯏꯀꯥꯏꯗ꯭ꯔꯣ ꯆꯠꯅꯤꯡ ꯍꯥꯏꯌꯣ
ꯆꯠꯅꯤꯡꯗ ꯑꯗꯨꯒꯤ ꯀꯌꯥ ꯑꯣꯏꯕꯒꯦꯔꯥ
ꯅꯍꯥꯟ ꯑꯥ ꯀꯣꯏ ꯂꯥꯎꯕꯗꯣ ꯆꯥꯅꯤꯡ ꯎꯨꯝ ꯂꯗꯥ ꯂꯁꯤꯡ ꯎ ꯃꯥꯔꯤ ꯒꯥ ꯆ ꯇꯔꯨꯛ꯭ꯔ
ꯑꯗꯨꯗꯤ ꯌꯥꯏꯅ‌ꯦ
ꯎꯝ
ꯑꯗꯨ ꯑꯗꯨ ꯑꯗꯨꯒꯨꯝꯕꯗꯨꯗꯤ ꯂꯩꯕ ꯉꯝꯒꯅꯦ ꯍꯥꯏꯕꯗꯤ
ꯏꯔꯩ ꯍꯣꯏ ꯃꯆꯥꯗꯣ ꯑꯃ ꯑꯃ ꯁꯥꯏꯗ ꯆꯅꯤꯡ ꯑꯍꯣ ꯑꯃ ꯁ꯭ꯋꯥꯏꯗ ꯆꯥꯅꯤꯡ ꯑꯍꯨꯝ ꯀꯨꯝꯕꯀꯣ ꯑꯗꯨ ꯑꯣꯏꯔꯗꯤ ꯂꯤꯁꯤꯡ ꯑꯃ ꯑꯅꯤ ꯑꯍꯨꯝ ꯃ ꯃꯨ ꯇꯔ ꯄꯥꯟ ꯃꯄꯥꯟꯒꯨꯝꯕ ꯆꯥꯡꯗꯗꯤ ꯑꯗꯨꯝ ꯌꯥꯈ꯭ꯔꯅꯤꯗ
ꯎꯝ ꯃꯆꯥ ꯃꯆꯥ ꯀꯩꯅꯣ ꯇꯧꯅꯤꯡꯉꯥꯏ ꯅꯥ ꯍꯨꯠꯄ ꯍꯥꯎꯕ ꯅꯥ ꯍꯨꯠꯁꯤꯔꯥ ꯈꯪꯗꯦ
ꯎꯝ ꯍꯣꯏ ꯂꯥꯡ ꯂꯥꯡ ꯆꯠꯄꯗꯀꯣ ꯐꯖꯩ ꯑꯩꯁꯨ ꯇꯨꯀꯤꯗꯤ ꯀꯤꯕ ꯌꯨꯝꯗꯥ
ꯁꯃ ꯉꯥꯛ ꯑꯥ ꯍꯥꯞꯅꯤꯡꯉꯥꯏ
ꯎꯝ
ꯆꯤꯅꯥꯒꯤ ꯀꯨꯝ ꯀꯨꯝ ꯀꯨꯝ ꯀꯨꯝꯗꯣ ꯁꯅꯥ ꯉꯥꯛꯇ ꯅꯠꯇ꯭ꯔꯣ ꯃꯥꯒꯤ ꯀꯩꯅꯣ ꯄꯔꯦꯟ ꯍꯥꯞꯄꯗꯣ
ꯈꯪꯕꯦꯗ ꯑꯩꯈꯣꯏꯗꯤ ꯑꯗꯨ
ꯎꯝ
ꯇꯤꯟꯗ ꯇꯤꯟꯅꯥꯗꯅ ꯈꯪꯉꯦ ꯇꯔꯁꯨ ꯑꯩꯈꯣꯏꯗꯤ ꯐꯖꯅꯦ ꯇꯤꯟꯟꯅꯗꯅ ꯃꯁꯥ ꯐꯛꯇ ꯈꯪꯕ ꯋꯥ
ꯃꯆꯥ ꯃꯆꯥ ꯌꯥꯝ ꯍꯥꯞꯄꯅꯦ ꯃꯥꯁꯨ ꯁ ꯁꯝꯅꯥ ꯑꯣꯏꯕ ꯃꯥꯜꯂꯦ
ꯑ ꯍꯣꯏ ꯑꯗꯨꯒꯨꯝꯕꯒꯤ ꯃꯆꯥ ꯃꯆꯥ ꯍꯥꯏꯗꯤ ꯆꯥꯅꯤꯡ ꯑꯅꯤ ꯑꯍꯨꯝ ꯑꯅꯤꯁꯨ ꯌꯥꯏꯗ ꯆꯥꯗꯤ
ꯅꯤꯡ ꯆꯥꯅꯤꯡ ꯅꯠꯇꯦ ꯆꯥꯅꯤꯡ ꯑꯅꯤ ꯇꯣꯉꯥꯟ ꯆꯥꯅꯤꯡ ꯑꯅꯤ ꯑꯣꯏꯔꯗꯤ ꯑꯔꯤꯡ ꯑꯅꯤ ꯑꯣꯏꯒꯗꯧꯕ ꯅꯠꯇꯦ ꯅꯠꯇ꯭ꯔꯣ ꯅꯠꯇ꯭ꯔꯒ ꯇꯣꯉꯥꯟ ꯇꯣꯉꯥꯟꯅ ꯁꯥꯏꯠ ꯁꯥꯏꯗ ꯆꯥꯅꯤꯡ ꯑꯅꯤ ꯑꯅꯤ ꯑꯗꯨꯝ ꯇꯣꯉꯥꯟ ꯇꯣꯉꯥꯟ ꯇꯧꯈ꯭ꯔꯅꯦ
ꯑꯅꯤꯒꯤ ꯑꯅꯤ ꯆꯅꯤꯡ ꯑꯅꯤꯒꯤ ꯏꯌꯥꯔꯤꯡ ꯑꯃꯒꯤ ꯁꯦꯝꯗꯤ ꯌꯥꯝ ꯄꯛꯈ꯭ꯔꯅꯤ ꯆꯥꯅꯤꯡꯗꯣ ꯌꯥꯝ ꯌꯥꯝ ꯄꯤꯛꯑꯦꯅ ꯑꯉꯥꯡ ꯑꯉꯥꯡꯁꯤꯡ ꯍꯥꯞꯄꯗꯣ ꯆꯥꯅꯤꯡ ꯊ꯭ꯔꯤ ꯐꯣꯔꯅꯦꯕ ꯑꯗꯣ ꯎꯝ
ꯀ꯭ꯂꯥꯁꯇ ꯀ꯭ꯂꯥꯁ ꯋꯥ ꯀꯔꯤ ꯍꯥꯏꯕ꯭ꯔꯥ ꯐꯥꯔꯁ ꯀ꯭ꯂꯥꯁ ꯁꯦꯀꯦꯟ ꯀ꯭ꯂꯥꯁ ꯁꯦꯀꯦꯟ ꯈ
ꯀ꯭ꯂꯥꯁꯇ ꯃꯤꯛꯁ ꯇꯧ ꯃꯤ ꯈꯔꯗꯤ ꯃꯤꯛꯁ ꯇꯧꯕ ꯃꯥꯜꯂꯦ ꯑꯗꯣ ꯐꯥꯔꯁ ꯀ꯭ꯂꯥꯁꯇꯤ ꯌꯥꯝ ꯁꯣꯐ ꯑꯣꯏꯕꯒꯤ ꯀꯣ ꯌꯥꯝ ꯑꯦꯕ꯭ꯔꯤ ꯗꯦ ꯋ ꯀꯗꯤ ꯌꯥꯗ ꯍꯥꯏꯔ
ꯎꯝ
ꯑꯗꯨꯗꯅ ꯍꯣꯡꯕ꯭ꯔꯥ ꯁꯤ ꯑꯩꯈꯣꯏꯗꯒꯤ ꯍꯣꯡꯕ꯭ꯔꯥ ꯀꯣ ꯁꯤ
ꯐꯪꯪꯗꯦ ꯑꯗꯨ ꯥꯏꯔꯗꯤ ꯌꯥꯝ ꯐꯣꯡꯉꯦ ꯍꯥꯏ ꯌꯥꯝꯟꯗ
ꯗ ꯅꯠꯇ ꯍꯧꯖꯤꯛ ꯑꯩꯈꯣꯏ ꯑꯩꯈꯣꯏ ꯍꯧꯖꯤꯛ ꯂꯩꯕ ꯃꯐꯝ ꯝꯗꯅ ꯍꯣꯡꯕ꯭ꯔꯥ ꯅꯠꯇ꯭ꯔꯒ ꯃꯅꯤꯄꯨꯔꯗ ꯍꯣꯡꯕ꯭ꯔꯥ ꯍꯥꯏꯕꯅꯤꯒ
ꯆꯪꯗꯦꯗ ꯑꯗꯨꯕꯨꯗꯤ ꯑꯁꯦꯡꯕꯒꯤ ꯗꯨꯚꯏꯗ ꯌꯥꯝ ꯍꯣꯡꯉꯦ ꯍꯥꯏꯌꯦ
ꯅꯨꯄꯤ ꯑꯃ ꯌꯨꯇ꯭ꯨꯕꯔ ꯑꯃ ꯀꯩꯅꯣ ꯑꯣꯟꯂꯥꯏꯟꯗ ꯀꯩꯅꯣ ꯊꯕꯛ ꯇꯧꯕ ꯅꯨꯄꯤꯗꯣ ꯃ ꯥꯝ ꯔꯣꯝꯗ ꯂꯩꯕ ꯅꯨꯄꯤ ꯑꯃ ꯂꯩꯌꯦ ꯅꯁꯅꯥꯄꯇꯤ ꯔꯣꯝꯗ
ꯏꯃꯗꯣ
ꯑꯁꯣ ꯀꯥꯐꯦ
ꯎꯝ
ꯃꯪꯣꯟꯗ ꯂꯩ ꯕꯤꯅꯤꯉꯥꯏ ꯍꯥꯏꯁꯤꯔꯥ ꯑꯗꯨꯗꯤ
ꯄꯩꯁꯥ ꯂꯩꯇꯦꯅ ꯂꯧꯅꯤꯡꯉꯁꯨ ꯅꯪꯉꯣꯟꯗ ꯄꯩꯁꯥ ꯂꯩꯕ꯭ꯔꯣ
ꯅꯠꯇꯦꯗ ꯗꯨꯕꯥꯏꯗ ꯍꯣꯡꯉꯦ ꯍꯥꯏꯔꯗꯤ ꯑꯗꯨꯝ ꯂꯩꯕ ꯌꯥꯏ ꯍꯥꯏꯕꯅꯤꯗ ꯂꯩꯕ ꯃꯇꯝꯗ
ꯑꯣꯝ ꯑꯗꯨꯗꯣꯕꯨꯗꯤ ꯍ
ꯁꯦ ꯍꯥꯏꯕꯣ ꯉ ꯀꯔꯅꯦꯦ
ꯌꯥꯔꯦ ꯍꯣꯏ ꯇꯦꯛꯁ ꯊꯥꯔꯒ ꯑꯉ ꯃꯥꯃ ꯗꯤ ꯅꯪꯅ ꯄꯩꯁꯥꯕꯨ ꯂꯩꯔꯅꯤ ꯍꯥꯏꯕꯤꯒꯦ ꯑꯅ
ꯍꯝ
ꯅꯣꯏꯅ ꯑꯁꯦꯡꯕꯗꯤ ꯌꯥꯝ ꯄꯥꯝꯅꯗꯤ ꯑꯩꯅ ꯍꯥꯏꯕ ꯌꯥꯏꯦ
ꯁꯦꯝꯦꯡꯕꯒꯤꯦꯔꯣ ꯉꯝꯒꯦꯔꯣ ꯉꯝꯗꯤ ꯉꯝꯒꯅꯤꯗꯥ ꯅ ꯁ ꯅꯪꯗꯤ
ꯍꯣꯏ ꯀꯁ ꯑꯩꯒꯤ ꯃꯥꯥꯏꯁꯦ ꯌꯥꯝ ꯀꯟꯕ ꯃꯑꯣꯡꯗ ꯍꯥꯏꯅꯦꯅ
ꯅꯠꯇꯦꯗ ꯁꯛ ꯎꯅꯗꯕꯅꯤꯅ ꯑꯗꯨꯝ ꯍꯥꯏꯕꯗꯤ ꯉꯝꯒꯅꯤꯅ
ꯍꯪꯁ ꯁꯨꯁꯥꯡ ꯑꯣꯏꯅ ꯃꯣꯏ
ꯂꯩꯕꯤꯕ ꯌꯥꯒꯦꯔꯥ ꯍꯥꯏ ꯑꯩ ꯐꯣꯟꯗꯨꯁꯨ ꯍꯝꯕ ꯃꯥꯜꯂꯦ
ꯃꯥꯜꯂꯦ ꯁꯦꯀꯦꯟ ꯍꯦꯟ ꯑꯣꯏꯕꯅꯤꯅ ꯑꯁ ꯑꯩ ꯐꯣꯟ ꯊꯥꯔꯇꯤꯟ ꯐꯣꯔꯇꯤꯟ ꯈꯣꯏꯗꯤ ꯂꯣꯏ ꯍꯣꯡꯈ꯭ꯔꯦꯗ ꯁꯤꯛꯁꯇꯤꯟ ꯐꯥꯎ ꯁꯦꯚꯦꯟꯇꯤꯟ ꯊꯣꯛꯈ꯭ꯔꯕꯅꯤꯅ
ꯎꯝ
ꯎꯝ
ꯃꯇꯝꯁꯨ ꯂꯣꯏꯈ꯭ꯔꯅꯤ꯫